ꯇꯥꯏꯕꯣ
ꯇꯥꯥꯔꯕꯣ ꯇꯥꯔꯕꯣ
ꯇꯥꯏ ꯇꯥꯏ
ꯈꯪꯗꯦ
ꯀꯩꯗꯧꯔꯝꯃꯤꯅꯣ
ꯁꯤꯗ ꯄꯣꯠ ꯆꯩꯩ ꯈꯔ ꯂꯥꯡꯉꯝꯃꯤ
ꯎꯝ ꯀꯩꯅꯣ ꯋꯦꯗꯔꯁꯤꯗ ꯀꯣꯏꯕ ꯈꯣꯠꯄ ꯑꯝꯇ ꯆꯠꯇ꯭ꯔꯕꯣ
ꯅꯣꯡꯁꯦ ꯐꯔꯛ ꯇꯥꯔꯦ ꯅꯠꯇꯔꯗꯤ ꯑ ꯉꯔꯥꯡ ꯅꯍꯥꯟ ꯆꯠꯁꯦꯅ ꯍꯥꯏꯅꯔꯝꯃꯕꯅꯤ ꯑꯩꯈꯣꯏ ꯃꯌꯥꯝ
ꯁꯤ ꯀ ꯀꯗꯥꯏ ꯀꯅꯥ ꯀꯅꯥ ꯍꯥꯏꯅꯩꯅꯣ ꯅꯪ ꯑꯩꯈꯣꯏꯒꯤꯗꯤ ꯍꯧꯔꯛ ꯑꯩꯈꯣꯏ ꯑꯩꯈꯣꯏꯒꯤꯗꯤ ꯍꯧꯔꯛꯦ ꯅꯦ
ꯑꯩꯈꯣꯏ ꯍꯧꯖꯤꯛ ꯆꯠꯇ꯭ꯔꯦꯗ ꯃꯊꯪ ꯆꯠꯄꯗ ꯄꯨꯟ ꯑꯣꯏꯅ ꯆꯠꯂꯁꯤ
ꯍꯣꯏꯛꯇ ꯆꯦ ꯄꯤ ꯀꯥꯏ ꯆꯠ ꯀꯥꯏ ꯍꯥꯏꯅꯣꯕ ꯀꯀꯥꯏ ꯆꯠꯄ ꯂꯥꯡꯅꯩꯅꯣꯕ
ꯆꯤꯡꯈꯩ ꯀꯥꯔꯨꯁ ꯇꯧꯗ ꯀꯩꯅꯣ ꯂꯝ ꯂꯝ ꯐꯦꯔꯨꯕꯠꯇ ꯆꯠꯁꯤꯦꯅ ꯍꯥꯏꯅꯕ ꯍꯥꯏꯗꯣ
ꯀ ꯂꯝꯝꯕꯤ ꯆꯤꯡꯂꯤ ꯐ꯭ꯔꯦꯟ ꯄꯥꯔꯅ ꯔ ꯅꯣꯏꯁꯃ ꯍꯟꯗꯛ ꯕꯥꯏꯔ ꯂꯩꯒ ꯆꯠꯄ ꯀꯩꯅꯣꯗ ꯌꯦꯡꯒꯦ ꯍꯥꯏꯔꯕ ꯑꯃ ꯀꯩ ꯀꯩꯅꯣꯝ ꯍꯥꯏꯇꯥꯔꯅꯦ ꯄꯔꯐ ꯃꯆꯨꯗ ꯄꯥꯟꯕ ꯄꯥꯠꯇ ꯀꯌꯥꯝ ꯄꯥꯟꯕꯗ ꯇꯝꯐꯤꯦꯜꯗ ꯑꯗꯨ ꯌꯦꯡꯖꯧꯒꯦ ꯍꯥꯏꯔꯕ
ꯑꯗꯨꯁꯨ ꯌꯦꯡꯉ ꯑꯗꯨꯗꯩꯗꯤ ꯀꯦꯃꯦꯔꯥ ꯈꯔ ꯅꯝꯕꯒꯤꯩ ꯑꯣꯏ ꯈꯔ ꯇꯨꯔꯤꯖꯝ ꯏꯁꯄꯣꯠ ꯈꯔ ꯊꯤꯔꯨꯒꯦ ꯇꯧꯕꯅꯤꯗ
ꯄꯩꯁꯥ ꯈꯔ ꯇꯨꯡꯁꯤꯜꯂꯒ ꯀꯩꯅꯣ ꯆꯠꯁꯤꯔ ꯍꯥꯏꯅ ꯈꯜꯂꯤꯅꯦ ꯑꯩꯈꯣꯏ ꯍꯧꯅꯔꯒ ꯀꯩꯅꯣꯗ ꯀꯔꯤꯑꯕ ꯃꯅꯥꯂꯤꯗ
ꯅꯩ ꯔꯣꯏꯗꯔꯑꯣ ꯑꯗꯨꯗꯦ
ꯑ ꯀꯗꯣ ꯕꯤꯖ ꯋꯥ ꯌꯥꯝ ꯍꯥꯏꯥꯏ
ꯑꯦꯦ ꯑꯗꯣ ꯅꯠꯇꯦ ꯍꯧꯖꯤꯛ ꯍꯥꯏꯔꯤꯁꯦ ꯑꯩꯈꯣꯏ ꯍꯧꯖꯤꯛ ꯇꯧꯗꯣꯏꯁꯦ ꯄꯩꯁꯥ ꯇꯨꯡꯁꯤꯟꯕ ꯑꯗꯨꯒ ꯄꯩꯁꯥ ꯇꯨꯡꯁꯤꯟꯕ ꯍꯥꯏꯁꯤꯅ ꯄꯩꯁꯥꯁꯦ ꯑꯃꯨꯛ ꯂꯥꯛꯄꯒꯤ ꯂꯝꯕꯤꯁꯦ ꯑꯃꯨꯛ ꯂꯩꯇꯕꯤꯅꯦꯕ ꯑꯗꯨ ꯑꯗꯨ ꯌꯥꯝ ꯍꯩꯅ ꯊꯤꯡꯅ ꯇꯨꯡꯁꯤꯟꯂꯣꯝ ꯗꯔꯀꯥꯔ ꯇꯥꯏꯌꯦꯕ ꯆꯠꯀꯦ ꯍꯥꯏꯇꯥꯔꯒꯗꯤ ꯑ ꯑꯗꯨꯅ ꯃꯐꯝꯁꯦ ꯅꯣꯏꯁꯨ ꯈꯜꯂꯨꯒꯩꯅꯣ ꯍꯥꯏꯗꯤꯁꯦ ꯍꯟꯗꯛ ꯆꯧꯁꯤ ꯀꯩꯅꯣ
ꯑꯩꯣꯏꯗꯤ ꯍꯧꯕ ꯍꯧꯔꯣꯏ ꯍꯥꯏꯕꯅꯤ ꯑꯗꯨꯝ ꯌꯥꯏ
ꯍ ꯍꯧꯔꯛꯑꯁꯨ ꯄꯩꯁꯥ ꯂꯩꯇ꯭ꯔꯗꯤ
ꯄꯩꯁꯥ ꯇꯨꯒꯤ ꯋꯥ ꯇ ꯑ
ꯄꯩꯁꯥꯒꯤꯗꯤ ꯅꯣꯇꯦ ꯀꯥꯏꯗ꯭ꯔꯕ
ꯑ ꯈꯜꯂꯤꯁꯦ ꯃꯅꯤꯄꯨꯔ ꯑꯗꯣ ꯃꯅꯤꯄꯨꯔꯁꯤꯗ ꯍꯥꯏꯗꯤ ꯅꯪ ꯆꯠꯂꯨꯔꯁꯨ ꯌꯥꯝꯅ ꯂꯥꯞꯅ ꯆꯠꯄꯁꯨ ꯌꯥꯔꯣꯏ ꯑꯗꯨꯗꯩꯗꯤ ꯁꯦꯞ ꯑꯣꯏꯕ ꯑꯣꯏꯗꯕ ꯃꯌꯥꯝ ꯂꯩꯔꯅꯤ ꯑꯗꯣ ꯑꯥ ꯃꯄꯥꯟ ꯆꯠꯈ꯭ꯔꯗꯤ ꯈꯔ ꯁꯦꯞ ꯑꯣꯏꯗꯅ
ꯎ
ꯑꯗꯨꯗꯅ ꯄꯩꯁꯥꯗꯣ ꯇꯤꯡꯉꯁꯨ
ꯅꯍꯥꯟꯗꯤ ꯃꯣꯏꯒꯤ ꯑꯃ ꯆꯩꯔꯥꯎ ꯆꯤꯡꯗꯣ ꯀꯥꯔꯨꯕꯅꯦ ꯑꯗ ꯀꯗ ꯏ ꯋꯥꯗꯣꯡꯗ ꯃꯏ ꯈ ꯆ ꯂꯛꯇꯔꯠꯇꯅꯤꯛꯇ꯭ꯔ
ꯅ ꯀꯣꯡꯃꯗꯤ ꯅ ꯀꯣꯡꯃ ꯆꯠꯄꯗꯨ ꯀꯩꯗꯩ ꯇꯧ ꯂꯥꯛꯏꯅꯣꯕ
ꯀ ꯖ ꯐ ꯂꯩꯇ꯭ꯔꯕꯖꯥ ꯅꯠꯇ
ꯅ ꯏꯅꯦꯦ ꯃꯥꯗꯤ ꯔꯣꯒ ꯑꯦ ꯂꯣꯒꯤ ꯃꯤꯅꯤꯁꯦ ꯈꯥꯏꯦ
ꯑ ꯃꯤ ꯌꯦꯡꯕꯗꯤ ꯐꯅꯌꯥꯝ ꯂꯥꯛꯑꯦ ꯃꯤ ꯈꯔ ꯑꯃꯗꯤ ꯑꯥ ꯌꯧꯅꯅꯦꯕ ꯆꯠꯅꯩꯁꯦ ꯑꯩꯈꯣꯏꯒꯤꯅ ꯆꯤꯡ ꯑꯅꯤ ꯑꯅꯤ ꯌꯧꯗ꯭ꯔꯤꯀꯥꯟꯗ ꯑꯗꯨꯝ ꯂꯩ
ꯀꯩ ꯀꯩ ꯅꯨꯃꯤꯠꯇꯅꯣꯕ ꯀꯨꯏꯔꯕ‌ꯣ
ꯍꯞꯇꯥ ꯑꯃꯨꯛ ꯐꯔꯝꯗꯧ ꯃꯥꯜꯂ‌ꯦ ꯌꯥꯝ ꯀꯨꯏꯔ‌ꯦ
ꯑꯈꯣꯏꯒꯗꯤ ꯌꯥꯎꯍꯧꯗ꯭ꯔꯦ ꯇꯨꯝꯃ ꯀꯥꯟꯗ ꯈ‌ꯣꯏꯗꯤ ꯑꯌꯨꯛ ꯀꯥꯏꯗꯣ ꯑꯌꯨꯛꯇ ꯍꯧꯒꯠ
ꯎꯝ ꯅꯍꯟ ꯆꯤꯡꯗꯤ ꯑꯥ ꯀꯥꯈꯠꯂꯦ ꯀꯣꯜꯗꯤ ꯇꯧꯗꯤ ꯇꯧꯕꯅꯤ ꯅꯣꯏꯗ ꯅꯣꯏ ꯇꯨꯝꯕꯩꯔ ꯀꯩꯪꯅ‌ꯣ ꯈꯪꯗ‌ꯦ ꯀꯣꯜ ꯑꯃꯝ ꯄꯥꯏꯔꯛꯇ꯭ꯔꯦ
ꯎꯝ ꯆꯤꯡ ꯀꯥꯔ ꯃꯇꯨꯡꯗ ꯇꯧꯔꯛꯏꯕ ꯑꯗꯨꯗꯤ ꯀꯩ ꯍꯥꯏꯅꯤꯡꯉꯤꯅ‌ꯣ
ꯅꯠꯇꯦ ꯁꯤꯒꯅꯦꯜ ꯑꯣꯏꯉꯩꯒꯤ ꯇꯧꯕꯅ
ꯄꯨꯅꯤꯡꯕꯩ ꯅꯠꯇꯦꯅꯦ ꯐ꯭ꯂꯦꯛꯁ ꯇꯧꯅꯤꯡꯕ
ꯋꯥ ꯇꯨꯝꯅꯤꯡ ꯒꯥꯟꯁꯤ ꯀꯥꯍꯧꯔ‌ꯦꯅ ꯑꯣ ꯃꯥꯔꯖꯤꯡ
ꯍꯨꯖꯤꯛ ꯆꯤꯡ ꯀꯥꯔꯦ ꯀꯥꯏꯗꯨꯅꯦꯕ
ꯎꯝ ꯁꯤ ꯅꯍꯥꯟꯒꯤ ꯋꯦꯗꯔꯗꯨꯗꯤ ꯃꯩꯅꯤ ꯄꯨꯔꯥ ꯅꯣꯡꯒ ꯆꯨꯁꯤꯜꯂꯒ ꯄꯨꯡꯂꯨꯞ ꯂꯨꯞꯄꯒꯅꯤ ꯀꯥꯔꯤꯁꯦ
ꯉꯁꯤꯁꯨ ꯀꯥꯔꯗꯤ ꯅꯨꯡꯗꯤ ꯅꯨꯡꯉꯥꯏꯅꯤ ꯆꯤꯡꯁꯨ ꯑꯗꯨꯗꯤ ꯉꯁꯤꯅꯦ ꯅꯨꯡꯉꯥꯏꯗꯣꯏꯔꯤ ꯉꯁꯤ ꯄꯨꯟꯁꯤ ꯂꯣꯛ ꯀꯥꯕ ꯅꯨꯡꯉꯥꯏꯔꯕꯅꯤ ꯃꯤ ꯑꯔꯣꯏꯕꯤ ꯆꯤꯟꯕꯗꯤ ꯃꯥꯜꯂ‌ꯦ ꯉꯁꯤꯗꯤ
ꯑ ꯁꯥꯟꯗ‌ꯦ ꯑꯣꯏꯕꯩ ꯑꯣꯏꯔꯝꯅꯤ
ꯍ‌ꯣꯏ ꯁꯟꯗꯦ ꯑꯣꯏꯕꯩꯅꯦ ꯍꯥꯏꯇꯥꯔꯦ ꯀꯩꯅꯣ ꯄꯨꯔꯥ ꯃꯤ ꯉꯥꯛꯇ ꯑꯣꯏꯅ ꯐꯨꯜꯂꯦꯕ ꯃꯐꯝꯁ‌ꯦ
ꯃꯣꯏꯁꯦ ꯁꯨꯇꯤ ꯅꯨꯃꯥꯠꯈꯩꯗꯤ ꯍꯦꯛꯇ ꯌꯣꯝꯃꯒꯦ ꯀꯩꯀꯩ ꯆꯠꯇꯧ ꯂꯩꯇꯕꯅꯦꯀꯣ ꯊꯕꯛꯁꯤꯡꯗꯣ ꯀꯥꯔꯗꯤ
ꯑ ꯑꯁ ꯅꯨꯡꯗꯤ ꯅꯨꯡꯉꯥꯏꯕꯅꯦ ꯆꯤꯡ ꯀꯥꯕꯤ ꯈꯣꯠꯄꯤ ꯆꯠꯄꯤ ꯈꯣꯠꯄꯤꯒ ꯇꯧꯕꯁꯦ
ꯅꯨꯡꯉꯥꯏ ꯖꯔꯅꯤꯗꯨꯤ ꯅꯨꯡꯉꯥꯏꯁꯨ ꯑꯃꯨꯛ ꯌꯥꯝ ꯉꯝꯃꯀꯥꯟꯗ ꯈꯩ ꯋꯥꯕꯩ ꯋꯥꯦꯗ ꯉꯥꯏꯍꯥꯛ ꯋꯥꯊꯤ ꯇꯧꯔꯒ ꯑꯗꯨꯝ ꯌꯥꯔꯦꯗ ꯋꯥꯕ ꯂꯣꯏ ꯐꯈꯦ ꯑꯗꯨꯝ
ꯎꯝ ꯍꯝ ꯀꯩꯅꯣꯗ ꯀꯔꯤ ꯑꯩꯈꯣꯏꯒꯤ ꯅꯣꯔꯠ ꯏꯁ ꯁꯥꯏꯠ ꯂꯣꯝꯗ ꯑꯁꯥꯝ ꯂꯣꯝꯗꯗꯤ ꯀꯔꯤ ꯀꯔꯤ ꯃꯐꯝ ꯐꯖ ꯂꯩꯖꯠꯅꯤ ꯎꯝ
ꯁꯔꯣꯝꯒꯤꯗꯤ ꯑꯗꯣ ꯅꯍꯥꯟꯅ ꯑꯩꯈꯣꯏ ꯏꯌꯥꯝꯕꯅ ꯑ ꯃ ꯃꯐꯝꯗ ꯄꯨꯈꯅꯦꯦꯕ ꯑꯗ ꯈꯪꯗꯦ ꯃꯣꯏ ꯕꯥꯔꯨꯅꯤ ꯍꯥꯏꯗꯤ ꯌꯧꯗꯤ ꯌꯧꯗ꯭ꯔꯤ ꯑꯩꯈꯣꯏꯅꯆꯗꯗ ꯕꯥꯔꯅꯤꯗꯅꯤ ꯀꯥꯔꯦꯒ ꯅꯨꯃꯤꯠ ꯑꯍꯨꯝ ꯃꯔꯤꯃꯨꯛꯀꯗꯤ ꯂꯦꯛꯔꯥ ꯅꯨꯡꯉꯥꯏꯗꯧꯅꯦ ꯑꯗꯨꯃꯥꯏꯅꯒ ꯆꯠꯂꯁꯦ
ꯀ ꯅꯪꯁ ꯆꯠꯂꯦ ꯀꯔꯤꯅ ꯍꯥꯏꯅꯤꯁꯦ ꯍꯥꯏꯕꯗꯤ ꯆꯠꯂꯨꯔꯒ ꯂꯦꯡꯉꯦ ꯍꯥꯏꯔꯣ ꯅꯠꯇ꯭ꯔꯥ ꯀꯩꯅ
ꯃꯐꯝꯗꯨꯗꯤ ꯆꯠꯎꯨꯔꯦꯕ ꯑꯗꯣ ꯆꯤꯡꯗꯨꯗꯤ ꯀꯥꯔꯛꯇ꯭ꯔꯦꯕ
ꯏꯁ ꯀꯩ ꯆꯥꯟꯅꯔꯤꯒꯦ ꯑꯗꯨꯗꯤ ꯑꯩꯅ ꯄꯥꯝꯃꯤꯁꯦ ꯑꯩ ꯍꯧꯖꯤꯛ ꯄꯥꯝꯃꯤꯁꯦ ꯍꯥꯏꯕꯗꯤ ꯀꯩꯅꯣꯒꯨꯝꯕꯗ ꯆꯠꯂꯒ ꯈꯔ ꯍꯥꯏꯕꯗꯤ ꯃꯦꯒꯥꯥꯂꯌꯥꯒꯤ ꯂꯩꯗꯅ ꯃꯐꯝ ꯈꯥꯔ ꯐꯖꯕ
ꯑꯥ
ꯑꯣꯗꯁꯂꯒ ꯑꯩꯁ ꯑꯗꯨꯗ ꯍꯥꯏꯗꯤ ꯎꯝ ꯍꯥꯥꯃꯨꯀ ꯂꯩꯔꯀꯣ ꯃꯐꯝꯗꯤ ꯅꯨꯡꯉꯥꯏ ꯑꯗꯨꯃꯒꯥ ꯇꯧꯔꯗꯤ
ꯃꯣꯏꯗꯤ ꯋꯥꯇꯔꯐꯨꯜꯒꯖ ꯊꯤ ꯐꯖꯕꯤꯅꯦ
ꯎ ꯃꯦꯒꯂꯦꯌꯥꯗ ꯅꯠꯇ꯭ꯔꯣ ꯃꯣꯏ ꯑꯗꯨ ꯅꯣꯡ ꯂꯦꯞꯇꯅ ꯇꯥꯕ ꯃꯐꯝꯗꯣ
ꯑꯣꯏꯔꯝꯅꯤ ꯃꯣꯏ
ꯎ ꯃꯦꯒꯥꯂꯦꯌꯥꯗꯔ ꯑꯃ ꯁꯤꯔꯥꯄꯨꯟꯖꯤꯑꯅ ꯂꯩꯕꯗꯣ
ꯆꯤꯔꯄꯨꯨꯟꯖꯤꯖꯦ ꯇꯗꯤ ꯇꯒꯔꯦ
ꯃꯥꯅꯦ ꯃꯦꯘꯥꯂꯌꯥ ꯗꯅꯦ ꯁꯤꯔꯥꯄꯨꯟꯖꯤ ꯅꯦ ꯍꯥꯏꯗꯤ ꯅꯣꯡ ꯈ꯭ꯋꯥꯏ ꯆꯨꯕ ꯃꯐꯝꯅꯦꯕ ꯃꯥꯅꯤ ꯃꯦꯘꯂꯌꯥ ꯅꯦ ꯅꯣꯡ ꯑꯗꯨꯝꯁꯨ ꯂꯩꯗꯨꯗꯤ ꯑꯗꯨ ꯅꯠꯇꯦ ꯀꯩꯅꯣꯗ ꯑꯃ ꯐꯣꯟꯗ ꯑꯃ ꯃꯣꯏ ꯊꯥꯒꯠꯂꯛꯄꯗꯣ ꯅꯣꯡꯗꯤ ꯑꯗꯨꯨꯝ ꯆꯨꯏ ꯑꯗꯨꯗꯨꯒ ꯐ꯭ꯔꯦꯁ ꯋꯥꯇꯔ ꯍꯥꯏꯗꯤ ꯊꯛꯅꯕ ꯆꯥꯅꯕꯒꯗꯤ ꯑꯗꯨꯝ ꯐꯪꯗꯦ ꯀꯥꯏ
ꯑꯗꯨꯗꯤ ꯃꯣꯏ ꯅꯣꯡ ꯅꯣꯡꯗꯣꯏ ꯑꯣꯏꯅ ꯌꯥꯗꯧꯅꯤ
ꯏꯁꯤꯡ ꯏꯁꯤꯡ ꯏꯁꯤꯡ ꯏꯁꯀꯥꯏ ꯇꯤ ꯊꯣꯛꯑꯦꯌꯦ ꯅꯣꯡ ꯈ꯭ꯋꯥꯏ ꯆꯨꯕ ꯃꯐꯝꯗꯨꯗ ꯐꯣꯟꯗ ꯊꯥꯒꯠꯂꯛꯈꯤ ꯕꯥꯅꯦ
ꯍꯣꯏ ꯏꯁꯤꯡꯗ ꯀꯥꯏꯗꯅ ꯁꯤꯖꯤꯟꯅꯔꯝꯃꯅꯤ
ꯆꯠꯄ ꯌꯥꯕꯩꯗꯤ ꯄꯩꯁꯥ ꯂꯩꯇꯕꯅꯤ ꯆꯠꯄ ꯌꯥꯕꯗꯤ ꯃꯐꯝ ꯃꯌꯥꯝ ꯂꯩꯖꯥꯅꯤ ꯍꯥꯏꯗꯤ ꯑꯩꯈꯣꯏꯅ ꯄꯩꯁꯥ ꯂꯩꯇꯕꯩꯅꯤ ꯀꯣ ꯅꯠꯇ꯭ꯔꯗꯤ ꯑꯦꯁ ꯒꯋꯥ ꯒꯥꯏꯅ ꯆꯠꯄ ꯌꯥꯕ ꯂꯩꯗꯤ ꯑꯇꯩ ꯀꯩ ꯀꯩꯅꯣ ꯃꯌꯥꯝ ꯂꯩ ꯗꯥꯏꯅꯦ
ꯑꯥ ꯑ ꯃꯣꯏꯗꯨ ꯂꯨꯄꯥ ꯂꯥ ꯑꯝ ꯃꯨꯛꯀ ꯊꯥꯗꯔꯤ ꯌꯥ ꯇ꯭ꯔꯀꯤꯡ ꯇ꯭ꯔꯦꯛꯀꯤꯡꯒꯤ ꯑꯣꯏꯅ ꯄꯨꯔꯥ ꯑꯃꯨꯛ ꯁꯦꯠ ꯑꯃꯃꯨꯛ ꯐꯪꯅ ꯋꯥꯏ
ꯀꯤꯡꯒ ꯅꯠꯇ꯭ꯔꯁꯨ ꯒꯋꯥꯗ ꯆꯠꯂꯒ ꯁꯃꯨꯗ꯭ꯔ ꯃꯄꯥꯟꯗ ꯐꯝꯖꯟꯕꯤ ꯗꯨꯗꫭ ꯑꫭꯏꯅ ꯇꯧꯅꯤꯡꯗ꯭ꯔꯣ
ꯃꯣꯏ ꯕꯤꯠꯆꯇꯒ ꯆꯠꯂꯒ ꯍꯍ ꯑꯗꯨꯒ ꯀꯥ ꯍꯍꯍ ꯀꯥꯊꯦꯛꯑꯒ ꯍꯜꯂꯛꯊꫭꯏꯅꯤ ꯑꯗꯨ
ꯑꯦ ꯃꯨꯔꯁꯨ ꯕꯤꯁꯇ ꯆꯠꯂꯨꯔꯒ ꯃꯨꯗꯣꯏꯅꯤꯍꯦ
ꯑꯦ ꯀꯥꯊꯦꯛ ꯑꯁꯁꯨ ꯀꯩꯅꯗꯤ ꯐꯪꯅꯤꯍꯦ ꯅꯨꯄꯤ ꯃꯌꯥꯝ ꯑꯃꯖꯨ ꯂꯩꯔꯝꯃꯟ
ꯑꯁ ꯀꯔꯝ ꯀꯥꯟꯗꯅꯣ ꯑꯗꯨꯝꯕꯒ ꯆꯠꯄ ꯐꯪꯗꯣꯏ ꯒꯋꯥꯗꯒ ꯆꯠꯇꯅ ꯑꯗꯒꯤꯗꯤ ꯇꯥꯖ ꯃꯍꯜꯒ ꯌꯦꯡꯉꯨꯗꯅ ꯑꯗꯨꯗꯩꯗꯤ ꯗꯨꯕꯥꯏꯁ ꯁ ꯏꯟꯗꯤꯌꯥ ꯑꯝꯇ ꯂꯥꯟꯊꯣꯛꯑꯒꯦꯁꯦ ꯗꯨꯕꯥꯏꯗꯒ ꯆꯠꯇꯅ ꯗꯨꯠ ꯇꯧꯗꯣꯏꯁꯦ
ꯑꯈꯣꯏ ꯀꯪ ꯀꯪꯂꯥ ꯑꯣꯏꯅ ꯌꯦꯡ ꯂꯩꯔꯦꯕ
ꯀꯪꯂꯥ ꯑꯣꯏꯅ ꯌꯦꯡ ꯂꯩꯔꯦ ꯀꯪꯂꯥ ꯔꯦꯠ ꯐꯣꯔꯠꯇ ꯌꯦꯡ ꯂꯩꯔꯦ ꯑꯩꯈꯣꯏꯅ ꯇꯨ ꯇꯨꯛ ꯇꯨ ꯇꯨ ꯇꯨ ꯇꯨꯇꯨ ꯎꯝ ꯍꯨꯝ ꯑꯃꯤꯅꯥ
ꯑꯩꯅ ꯈꯩꯁꯦ ꯋꯥ ꯋꯥꯛꯀꯤꯡꯒꯨꯝꯕ ꯈꯩ ꯆꯠꯂꯒꯀꫭ ꯃꯐꯝꯁꯦ ꯋꯥꯛꯀꯤꯡ ꯍꯥꯏꯁꯦ ꯗꯥꯏꯔꯦꯛ ꯈꯣꯡꯅ ꯆꯠꯇꯕꯤꯗ ꯁꯥꯏꯀꯜꯗꯒꯨꯝꯕ ꯗꯂꯩꯔꯦ
ꯑꯣ ꯑꯃ ꯀꯩꯅꯣ ꯌꯨꯇ꯭ꯌꯨꯕꯔ ꯔꯥ ꯀꯩꯅꯣꯝ ꯂꯩꯗꯥꯏꯅꯦ ꯆꯥꯏ ꯀꯣꯏꯅꯨ ꯍꯥꯏꯕ꯭ꯔꯥ ꯈꯪꯕ꯭ꯔꯥ
ꯈꯪꯉꯤ
ꯁꯥꯏꯀꯜꯅ ꯆꯜꯂꯒ ꯑꯉꯥꯡꯗꯨꯒ ꯃꯐꯝ ꯃꯐꯝ ꯑꯦꯛꯁꯄ꯭ꯂꯣꯔꯒ ꯇꯧꯔꯒꯗꯨꯒ
ꯑꯥ ꯑꯥ ꯑꯗꯨ ꯑꯗꯨꯃꯥꯏꯅ ꯇ ꯁꯥꯏꯀꯜꯗꯣ ꯍꯥꯏꯗꯤ ꯅꯣꯔꯃꯦꯜ ꯁꯥꯏꯀꯜꯗꯨ ꯑꯗꯨ ꯋꯥꯅꯤꯕ ꯑꯗꯨꯅ ꯏꯂꯦꯛꯇ꯭ꯔꯤꯛꯀꯤ ꯁꯥꯏꯀꯜ ꯑꯗꯨ ꯑꯣꯏꯒꯦꯔꯥ ꯅꯠꯇ꯭ꯔꯒꯅ ꯒ꯭ꯌꯥꯔ ꯑꯃ ꯂꯧꯁꯜꯂꯒ ꯍꯥꯏꯗꯤ ꯃꯐꯝꯗꯨꯣ ꯈꯔ ꯌꯥꯝ ꯍꯦꯟꯅ ꯑꯦꯛꯁꯄ꯭ꯂꯣꯔ ꯇꯧꯋꯦ ꯍꯥꯏꯅ ꯑꯗꯨꯗꯨꯋꯥꯏ ꯆꯇꯥꯔ
ꯀꯨꯀꯤꯅꯒ ꯐꯥꯈꯤꯕꯗꯣ
ꯍꯝ ꯍ ꯌꯥꯝꯅ ꯣꯁꯗꯤ ꯂꯦꯟꯁꯤꯟꯗꯨꯒꯤꯗ
ꯎ ꯉꯁꯤꯁꯦ ꯁꯟꯗꯦꯅꯦꯀꯣ
ꯎꯝ ꯑꯗꯣ ꯑꯇꯩ ꯈꯪꯗꯦ ꯃꯊꯪꯒꯤ ꯁꯟꯗꯦꯁꯤ ꯈꯔ ꯀꯣꯏꯕꯔ ꯆꯠꯂꯨꯁꯤꯅꯤ
ꯉꯁꯥꯏ ꯁꯟꯗꯦꯛ ꯀꯩꯅꯣ ꯆꯠꯁꯦ ꯀ ꯂꯥꯡꯉꯊꯦꯜ ꯂꯥꯡꯉꯊꯦꯜ ꯆꯠꯁꯦ ꯑꯩꯅ ꯂꯥꯡꯉꯊꯦꯜ ꯑꯗꯣ ꯆꯠꯄ ꯍꯥꯏꯁꯦ ꯌꯥꯍꯧ ꯉꯟꯕ ꯑꯃ ꯗꯔꯀꯥꯔ ꯇꯥꯏ
ꯑꯗꯨꯅꯦ ꯄꯨꯡ ꯑꯃꯃꯨꯛꯀꯤꯦ ꯖꯅꯤ ꯑꯣꯏꯗꯤ
ꯑꯗꯨꯗ ꯑꯩ ꯍꯥꯏꯁꯦ ꯄꯨꯡ ꯑꯍ ꯑꯍꯨꯝ ꯇꯥꯏ ꯑꯋꯥꯏꯗ ꯑꯩ ꯊꯣꯛꯈ꯭ꯔꯗꯤ ꯌꯥꯔꯦ ꯊꯣꯛꯈꯤ
ꯑꯩꯗꯤ ꯀꯥꯏꯗꯅꯦ ꯑꯍꯨꯝ ꯃꯈꯥꯏꯗꯗꯤ ꯏꯍꯣ ꯍꯧꯕ ꯂꯩꯗꯤꯦ
ꯅꯪ ꯅꯪ ꯍꯒ ꯄꯥꯏ ꯅꯪꯗ ꯍꯒ꯭ꯔꯦ ꯅꯪꯗ ꯆꯠ
ꯅꯣꯏꯗꯤ ꯇꯨꯝꯁꯨ ꯇꯨꯝꯃꯣꯏꯗꯕꯗ
ꯇꯅꯤꯌꯦ ꯀꯁꯨ
ꯍ
ꯀꯦ ꯇ ꯇ ꯇ
ꯑꯗꯨꯃ ꯊꯥꯏ ꯐꯔ ꯆꯔꯤꯁꯦ ꯄꯨꯟꯅ
ꯄꯆꯥꯁꯤ ꯍꯣꯏ ꯎꯝ